ꯆꯦ
ꯀꯩꯗꯧꯔꯝꯃꯤꯅꯣ ꯅꯪꯕꯣ ꯆꯥꯛꯀ ꯆꯥꯔꯕꯣ
ꯏꯆꯦ ꯆꯥꯛ ꯇꯣꯛꯄꯗ ꯉꯥꯏꯌꯦ ꯏꯆꯦꯗꯤ ꯆꯥꯔꯕꯣ
ꯎꯝ ꯑꯩꯁꯨ ꯉꯥꯏꯔꯤ ꯑꯗꯨꯒ ꯀꯣꯜ ꯂꯤꯛ ꯐꯦꯡꯗꯣꯛꯑꯦ ꯋꯥꯏ ꯇꯩꯊꯣꯛꯑꯝꯃꯦ ꯑꯗꯨꯒ ꯇꯧꯔꯛꯏꯅꯤ ꯁꯪꯀꯥꯟꯗ
ꯅ ꯀꯩꯀꯩ ꯏꯒꯥꯡ ꯆꯥꯔꯒꯦ
ꯉꯁꯤꯁꯦ ꯀꯩꯅꯣ ꯇꯧꯔꯦ ꯍꯋꯥꯏ ꯑꯃ ꯊꯣꯡꯉꯦ ꯕꯣꯔꯥꯡ ꯑꯃ ꯍꯧꯔꯦ ꯑꯗꯨꯒ ꯁꯂꯥꯠ ꯁꯂꯥꯠ ꯑꯃ ꯆꯥꯔꯦ ꯏꯆꯦꯗꯤ ꯈꯔ ꯏꯁꯥꯁꯦ ꯅꯣꯏꯈꯠꯂꯦꯅ ꯁꯂꯥꯠꯅ ꯅꯝꯅ ꯆꯥꯔꯦ ꯆꯥꯛꯅ ꯈꯔ ꯍꯟꯊꯔꯒ
ꯑꯣ ꯈꯗ ꯑ ꯏꯆꯦꯗ ꯀꯩꯀꯦ ꯍꯣꯠꯅꯔꯤꯒꯦ ꯍꯧꯖꯤꯛꯀꯥꯟ
ꯍꯧꯖꯤꯛꯀꯥꯟꯁꯦ ꯑꯁꯪꯕ ꯃꯇꯝꯗ ꯑꯗꯨꯝ ꯍꯟꯇꯛ ꯑꯩ ꯁꯦꯜꯞ ꯍꯦꯜꯞ ꯒ꯭ꯔꯨꯞꯀꯤ ꯑꯃ ꯌꯥꯎꯔꯨꯏꯌꯦ ꯍꯞꯇꯥ ꯑꯃ ꯃꯣꯏ ꯀ꯭ꯂꯥꯁ ꯇꯧꯗꯨꯅ ꯑꯗꯨꯗ ꯍꯩ ꯑꯆꯥꯥꯔ ꯁꯦꯝꯕ ꯒꯤ ꯀꯣꯔꯁ ꯊꯃꯩ ꯌꯥꯥꯎꯊꯣꯛꯎꯏ ꯑꯗꯨꯒ ꯃꯊꯪ ꯍꯞꯇꯥꯗꯅ ꯀꯦꯟꯗꯜ ꯁꯥꯕꯒꯤ ꯑꯃꯨꯛ ꯇꯥꯛꯄꯅꯤ ꯍꯥꯏ ꯑꯗꯨꯁꯨ ꯌꯥꯎꯒꯦꯅ ꯈꯜꯂꯤꯅꯤ
ꯏꯃ ꯏꯃ ꯍꯌꯦꯖꯥꯗꯣ ꯏꯆꯦ ꯑꯩꯁꯨ ꯍꯩꯅꯤꯡꯉꯤꯅꯦ ꯑꯗꯣ ꯀꯃꯥꯏ ꯀꯃꯥꯏ ꯇꯧꯒꯦ ꯀꯩ ꯀꯩ ꯍꯩꯔꯒꯦ ꯏꯆꯤꯗꯤ
ꯑꯣ ꯍꯌꯦꯡꯆꯥꯥꯔꯖꯁꯦ ꯑꯩꯅ ꯍꯩꯔꯛꯏꯁꯦ ꯑꯅꯝꯕꯅꯗꯤ ꯂꯣꯏ ꯁꯨꯔꯦ ꯑꯗꯨꯕꯨ ꯍꯧꯖꯤꯛ ꯍꯧꯖꯤꯛ ꯑꯩꯅ ꯇꯧꯔꯤꯁꯦ ꯍꯩꯅꯧꯒꯤꯅꯦ ꯑꯗꯒꯤ ꯍꯩꯈꯥꯅꯦ ꯕꯣꯔꯣꯅꯦ ꯑꯗꯒꯤ ꯃꯔꯛ ꯃꯔꯛꯇ ꯍꯩꯀ꯭ꯔꯨ ꯍꯥꯏ ꯀ꯭ꯔꯣꯁ ꯇꯧꯔꯤ ꯍꯧꯖꯤꯛ ꯍꯧꯖꯤꯛꯀꯤ ꯇ ꯐꯪꯕ ꯍꯩ ꯔꯥ ꯍꯥꯏꯇꯥꯔꯦ ꯑꯗꯨ ꯇꯧꯔꯤ ꯌꯥꯝ ꯀꯟꯅ
ꯑꯣ ꯍꯧꯖꯤꯛꯇꯤ ꯀꯩ ꯑꯣꯏꯅ ꯍꯥꯏꯗꯤ ꯏꯆꯦꯅ ꯍꯥꯟꯅ ꯑꯍꯥꯟꯕꯗ ꯄꯥꯏꯒꯦꯅ ꯈꯜꯂꯤꯗꯣ ꯍꯥꯏꯗꯤ ꯀꯔꯝꯕ ꯍꯥꯟꯅ ꯁꯦꯝꯕꯅꯣ ꯑꯗꯣ ꯑꯗꯨ ꯑꯣꯏꯗꯣꯏꯅꯣ ꯑꯩꯁꯨ ꯈꯪꯅꯤꯡ ꯈꯪꯅꯤꯡ ꯂꯩꯔꯝꯃꯤꯅꯦ
ꯑꯣ ꯍꯧꯖꯤꯛꯁꯦ ꯑꯃ ꯍꯩꯈꯥ ꯍꯩꯈꯥꯒꯤ ꯑꯆꯥꯔ ꯑꯃ ꯁꯦꯝꯕ ꯂꯣꯏꯒꯗ ꯉꯥꯏꯔꯤ ꯉꯔꯥꯡ ꯑꯗꯣ ꯑꯗꯣ ꯑ ꯗꯨꯀꯥꯟꯗ ꯊꯥꯗꯣꯛꯀꯦꯅ ꯈꯟꯕꯅꯦ ꯑꯗꯣ ꯌꯨꯝꯒꯤ ꯆꯥꯅꯕ ꯑꯗꯨꯝ ꯑꯣꯏꯔꯦ ꯑꯗꯨꯒ ꯑ ꯃꯗꯨ ꯁꯦꯝꯕꯗꯣ ꯑꯊꯨꯝꯕ ꯁꯦꯝꯕꯁꯨ ꯌꯥꯎꯋꯦ ꯑꯗꯨꯒ ꯃꯣꯔꯣꯛ ꯀꯔꯤ ꯀꯔꯥ ꯁꯦꯝꯕꯁꯨ ꯑꯗꯨꯝ ꯌꯥꯎꯋꯦ ꯃꯣꯔꯣ ꯍꯥꯏꯕꯗꯤ ꯃꯈꯜ ꯑꯅꯤ ꯊꯣꯛꯅ ꯁꯦꯝꯦꯃꯦꯕ ꯑꯃꯅ ꯃꯣꯔꯣꯛꯀꯤ ꯑꯃ ꯁꯦꯝꯃꯦ ꯑꯃꯅ ꯊꯨꯝꯃꯒꯦ ꯒꯤ ꯑꯃ ꯁꯦꯝꯃꯛꯑꯦ ꯑꯗꯨꯒ ꯆꯞ ꯃꯥꯟꯅꯩ ꯍꯩꯅꯧꯗꯨꯁꯨ ꯑꯗꯨꯃꯥꯏꯅ ꯁꯦꯝꯃꯦ ꯑꯗꯣ ꯅꯪꯅ ꯈꯪꯅꯤꯡꯉꯤꯁꯦ ꯎꯝ
ꯎꯝ ꯑꯩ ꯈꯪꯅꯤꯡꯉꯤꯁꯦ ꯍꯩꯈꯥꯅꯦ ꯑꯗꯨꯝ ꯎꯝ ꯃꯇꯝ ꯃꯇꯝꯒꯤ ꯑꯗꯨ ꯑꯗꯨꯝ ꯈꯪꯅꯤꯡꯉꯦꯕ ꯑꯗꯣ ꯍꯩꯈꯥꯒꯤꯗꯨꯅ ꯀꯃꯥꯏ ꯊꯝꯒꯦꯁꯦ
ꯍꯩꯈꯥꯒꯤꯁꯦ ꯀꯩꯅꯣ ꯇꯧꯔꯒ ꯆꯥꯕꯁꯨ ꯌꯥꯏꯑꯕ ꯎꯝ ꯑꯩꯈꯣꯏ ꯉꯁꯥꯏ ꯑꯌꯨꯛ ꯕ꯭ꯔꯦꯛꯐꯥꯁꯇ ꯕ꯭ꯔꯦꯠꯇꯒ ꯇꯩꯔꯒ ꯆꯥꯏꯌꯦ ꯀꯌꯥꯝ ꯍꯥꯎꯏꯦ ꯈꯪꯕ꯭ꯔꯥ ꯑꯗꯨꯗꯣ ꯇꯥꯛꯄꯤꯔꯛꯀꯦ ꯅꯪꯁꯨ ꯁꯦꯝꯃꯣ
ꯏꯃ
ꯑꯗ ꯑ ꯃꯤꯅ ꯖꯦꯝꯒ ꯇꯧꯔꯒ ꯇꯩꯔꯒ ꯆꯥꯡꯅꯩꯗꯅ ꯑꯗꯣ ꯍꯧꯖꯤꯛꯀꯤꯁꯦ ꯌꯨꯝꯒꯤ ꯄꯣꯠ ꯄꯣꯊꯣꯛꯁꯨ ꯑꯣꯏꯕ ꯑꯉꯥꯡꯗ ꯄꯤꯖꯕꯗꯁꯨ ꯑꯗꯨꯝ ꯐꯔꯅꯤ ꯑꯗꯣ ꯃꯥꯁꯦ ꯊꯥꯎꯗꯤ ꯉꯧꯗꯣꯏꯅꯦ ꯊꯥꯎ ꯉꯧꯔꯒ ꯀꯨꯏꯅ ꯊꯝꯕ ꯌꯥꯕꯒꯤ ꯃꯑꯣꯡꯗ ꯁꯦ ꯁꯦꯝꯗꯣꯏꯅꯦꯕ ꯑꯗ ꯑꯍꯥꯟꯕꯗ ꯈꯥꯡ ꯑꯁꯥꯕꯗ ꯍꯣꯞꯇꯣ ꯍꯣꯞ ꯍꯥꯞꯄ ꯌꯥꯝ ꯍꯥꯎꯋꯦ ꯍꯣꯞꯁꯦ ꯈꯔ ꯉꯧꯕꯤꯔꯅꯤ ꯑꯗꯒꯤ ꯅꯥꯀꯨꯞꯄꯤ ꯉꯧꯁꯟꯕ ꯍꯥꯎꯋꯤ ꯅꯥꯀꯨꯞꯄꯤ ꯈꯔ ꯉꯧꯋꯤ ꯑꯗꯒꯤ ꯍꯤꯡꯁꯨ ꯈꯔ ꯊꯥꯛꯑꯦ ꯑꯗꯒꯤ ꯃꯍꯥꯎ ꯂꯩꯅꯕꯅ ꯑꯥ ꯑꯥ ꯀꯩ ꯊꯨꯝ ꯈꯔ ꯃꯣꯔꯣꯛ ꯈꯔ ꯑꯩꯗꯤ ꯌꯥꯝꯗꯕꯤꯗ ꯈꯔ ꯈꯔ ꯆꯥꯏꯕꯤꯔꯅꯤꯀꯣ ꯆꯤꯅꯤꯗꯤ ꯌꯥꯝ ꯍꯥꯞꯇꯣꯏꯅꯤꯅ ꯑꯗꯨꯅ ꯆꯤꯅꯤꯗꯤ ꯌꯥꯝ ꯍꯥꯞꯄꯦ ꯑꯗꯨꯅ ꯊꯨꯝ ꯃꯣꯔꯣꯛ ꯈꯔ ꯍꯟꯊꯅ ꯍꯥꯞꯄꯦ ꯆꯤꯅꯤꯅ ꯌꯥꯝꯍꯟꯗꯣꯏꯅꯤꯅ ꯑꯗꯒꯤ ꯑꯗꯨ ꯃꯌꯥꯝꯗꯣ ꯇꯧꯔꯒ ꯍꯩꯈꯥꯁꯦ ꯉꯧꯁꯜꯂꯅꯤ ꯍꯩꯈꯥꯁꯦ ꯈꯔ ꯈꯔ ꯃꯤꯅꯤꯠ ꯃꯉꯥ ꯃꯉꯥ ꯂꯩꯔꯒ ꯑꯣꯠꯄꯤꯗꯣꯏꯅꯦ ꯃ ꯈꯨꯝ ꯈꯨꯝꯖꯤꯜꯂꯒ ꯊꯝꯗꯣꯏꯅꯦ ꯃꯥꯁꯦ ꯃꯍꯤꯁꯨ ꯊꯣꯛꯑꯦ ꯃꯍꯤꯗꯨꯅ ꯅꯞ ꯅꯞ ꯂꯥꯎꯗ꯭ꯔꯤ ꯐꯥꯎꯕ ꯉꯧꯗꯣꯏꯅꯦꯕ ꯑꯗꯒꯤ ꯑꯗꯨꯝ ꯉꯧꯅ ꯉꯧꯅ ꯊꯨꯝ ꯈꯔ ꯃꯣꯔꯣꯛ ꯈꯔꯗꯣ ꯑꯗꯨꯝ ꯆꯥꯏꯁꯟꯗꯣꯏꯅꯤꯀꯣ ꯑꯗꯨꯒ ꯑꯥ ꯆꯤꯅꯤ ꯗꯨꯁꯨ ꯑꯗꯨꯣ ꯑꯗꯨ ꯃꯌꯥꯝꯗꯣ ꯆꯥꯏꯕ ꯂꯣꯏꯔꯒ ꯆꯤꯅꯤꯅ ꯀꯣꯟꯅ ꯍꯥꯞꯄꯦ ꯆꯤꯅꯤꯗꯨꯅ ꯈꯔ ꯌꯥꯝ ꯇꯛ ꯍꯥꯞꯄꯦ
ꯎꯝ
ꯊꯨꯝꯅ ꯆꯥꯗꯣꯏꯅꯤꯅ ꯑꯗꯒꯤ ꯂꯣꯏꯔꯝꯗꯥꯏꯗ ꯆꯝꯄ꯭ꯔꯥ ꯈꯔ ꯁꯨꯝꯖꯤꯜꯂꯅꯤ ꯆꯝꯄ꯭ꯔꯥ ꯆꯠꯄꯁꯦ ꯁꯨꯝꯕꯁꯤꯅ ꯈꯔ ꯀꯨꯏꯅ ꯊꯝꯕ ꯌꯥꯏꯑꯕ ꯄꯣꯠꯁꯦ ꯑꯗꯒꯤ ꯑꯩꯈꯣꯏꯅ ꯑꯣꯖꯥ ꯒꯨꯔꯨ ꯃꯌꯥꯝꯅ ꯇꯥꯛꯄꯤꯔꯛꯄꯗꯗꯤ ꯚꯅꯦꯒꯔ ꯁꯨꯝꯖꯤꯜꯂꯁꯨ ꯌꯥꯏ ꯍꯥꯏ ꯑꯗꯨꯕꯨ ꯑꯩꯒꯤꯗꯤ ꯌꯨꯝ ꯑꯥ ꯌꯨꯝꯗ ꯆꯥꯒꯗꯕ ꯑꯣꯏꯕꯅꯤꯅ ꯆꯝꯄ꯭ꯔꯥ ꯑꯣꯏꯅ ꯁꯨꯝꯖꯜꯂꯦ
ꯑꯗꯣ ꯑꯗꯣ ꯏꯆꯦ ꯀꯩꯅꯣꯗꯣ ꯎꯝ ꯍꯩ ꯈꯥ ꯁꯤꯟꯕꯗꯣ ꯍꯥꯏꯗꯤ ꯕ꯭ꯔꯦꯛꯀ ꯆꯥꯕꯗꯣ ꯁꯤꯟꯕ ꯈꯣꯠꯄ ꯀꯩꯝꯇ ꯇꯩꯔꯣꯏ
ꯎꯝ ꯁꯤꯟꯇꯛ ꯁꯤꯟꯇꯛ ꯎꯝꯝ ꯍ ꯍꯩ ꯑꯃꯒꯤ ꯃꯍꯥꯎꯗꯤ ꯐꯪꯉꯒ ꯁꯤꯟꯗꯤ ꯁꯤꯟꯗꯦ ꯑꯗꯨꯕꯨ ꯁꯤꯗ ꯉꯧꯒꯗꯧꯔꯤꯕ ꯍꯩꯈꯥꯁꯤꯗꯤ ꯑꯁꯪꯕꯗꯣ ꯅꯠꯇꯦꯕ ꯑꯩꯈꯣꯏꯒꯤ ꯃꯨꯜꯂꯕ ꯍꯩꯈꯥ ꯑꯃꯨꯟꯕꯗꯣ ꯉꯥꯁꯪꯒ ꯉꯥꯡꯕꯗꯣ ꯑꯗꯨꯗꯨꯅ ꯇꯧꯔꯛꯄꯅꯤꯅ ꯁꯤꯟꯗꯦ ꯊꯨꯝꯃꯦ ꯑꯗꯨꯒ ꯍꯥꯎꯁꯨ ꯌꯥꯝ ꯍꯥꯎꯋꯦ
ꯎꯃ ꯑꯗꯨꯗꯤ ꯑꯝꯇ ꯇꯧ ꯇꯥꯔꯦ ꯑꯩꯁꯨ ꯃꯥ ꯑꯗꯨ ꯍꯀꯥꯏ ꯍꯔꯒ ꯏꯆꯦ ꯅꯤꯡꯁꯤꯡꯉꯛꯑꯦ ꯑꯩꯈꯣꯏꯒꯤꯁꯨ ꯍꯩꯅꯧ ꯃꯌꯥꯝ ꯄꯥꯜꯂꯦꯕꯀꯣ ꯑꯣ ꯍꯩꯅꯧꯗꯤ ꯍꯩꯔꯕꯣ ꯏꯆꯦꯗꯣ
ꯎꯝ ꯍꯩꯅꯧꯒꯤꯁꯨ ꯁꯦꯝꯃꯦ ꯍꯩꯅꯧꯗꯣ ꯅꯣꯏ ꯍꯩꯅꯧ ꯄꯥꯜꯂꯗꯤ ꯈꯔ ꯄꯤꯔꯛꯎꯅꯦ ꯑꯩꯗꯤ ꯂꯩꯇꯗꯅ ꯑꯩꯈꯣꯏꯒꯤꯗꯤ ꯍꯧꯗꯦꯕ ꯑꯗꯨꯅ ꯃꯤꯉꯣꯟꯗꯒꯤ ꯂꯩ ꯍꯣꯡꯅꯕꯨꯗꯤ ꯄꯤꯔꯛꯑꯦ ꯑꯩꯈꯣꯏ ꯂꯩꯀꯥꯏꯗꯒꯤ ꯂꯩꯕꯅꯤꯅ ꯑꯗꯨ ꯇꯥꯔꯒꯁꯨ ꯇꯤꯟꯒ ꯆꯥꯕ ꯌꯥꯎꯋꯦ ꯅꯣꯏꯒꯤꯗꯤ ꯇꯤꯟ ꯇꯥꯕ꯭ꯔꯣ ꯍꯩꯅꯧ ꯑꯁꯪꯕꯗ
ꯇꯤꯟ ꯑꯁꯪꯕ ꯇꯥꯔꯦ ꯑꯗꯨ ꯃꯨꯜꯂꯒꯗꯤ ꯈꯇꯪ ꯈꯇꯪ ꯌꯥꯝꯅꯗꯤ ꯇꯥꯗꯦ ꯑꯗꯨ ꯏꯆꯦ ꯑꯩꯈꯣꯏ ꯍꯩꯅꯧ ꯍꯟꯗꯛꯇꯤ ꯌꯥꯝ ꯄꯥꯜꯂꯦꯕꯀꯣ ꯑꯗꯣ ꯏꯆꯦꯁꯨ ꯍꯩꯔꯕꯅꯤꯅ ꯅꯤꯅ ꯏꯆꯦꯗ ꯑꯣꯏꯅ ꯄꯤꯔꯛ ꯇꯥꯔꯦ ꯑꯗꯨ ꯏꯆꯦ ꯑꯩꯁꯨ ꯈꯪꯅꯤꯡꯉꯦ ꯍꯩꯅꯧ ꯆꯆꯥꯔꯗꯣ ꯅꯪ ꯀꯃꯥꯏꯅ ꯀꯃꯥꯏ ꯁꯦꯝꯖꯥꯠꯅꯣ ꯑꯗꯨꯗꯤ
ꯑꯣ ꯍꯩꯅꯧ ꯁꯦꯝ ꯍꯩꯅꯧ ꯁꯦꯝꯕꯒꯤꯁꯤꯁꯨ ꯃꯈꯜ ꯑꯅꯤ ꯊꯣꯛꯑꯦꯕ ꯎꯝ ꯎꯝ ꯑꯃꯅ ꯊꯨꯝꯅ ꯁꯦꯝꯕꯒꯤꯁꯨ ꯌꯥꯏ ꯑꯗꯨꯕꯨ ꯃꯣꯔꯣꯛ ꯀꯩꯀꯥ ꯍꯥꯞꯄꯒ ꯁꯦꯝꯕꯒꯤꯁꯨ ꯌꯥꯏꯑꯕ ꯃꯁꯤꯁꯤꯅ ꯃꯣꯔꯣꯛꯀ ꯍꯥꯞꯄꯁꯤꯅ ꯈꯣꯟꯗ ꯁꯤꯡꯁꯦ ꯈꯔ ꯁꯨꯗꯣꯛꯄꯤꯔꯅꯤ ꯈꯣꯟꯗ ꯁꯨꯕꯅ ꯐꯩꯌꯦ ꯀꯩꯒꯤꯅꯣꯗ ꯈꯤꯇꯪ ꯃꯄꯪꯒ ꯈꯔ ꯈꯔ ꯌꯥꯎꯕꯗꯣ ꯑꯗꯥꯒꯤ ꯊꯣꯏꯗꯤꯡ ꯉꯧꯊꯣꯛꯑꯒ ꯁꯨꯕ ꯑꯗꯨꯁꯨ ꯆꯥꯏꯁꯤꯟꯕꯤꯔꯅꯤ ꯃꯣꯔꯣꯛ ꯑꯀꯨꯞꯄ ꯑꯗꯥꯒꯤ ꯊꯨꯝ ꯊꯥꯎ ꯑꯍꯤꯡꯕ ꯑꯩꯈꯣꯏꯅ ꯍꯪꯒꯥꯝ ꯊꯥꯎꯒ ꯍꯥꯏꯅꯕꯗꯣ
ꯑꯥ ꯈꯪꯉꯦ
ꯂꯤꯛꯂꯤꯒꯤ ꯕꯣꯇꯜ ꯑꯃꯗꯅꯦ ꯄꯨꯜꯂꯞ ꯍꯥꯞꯆꯤꯟꯗꯣꯏꯅꯦꯕ ꯍꯩꯅꯧꯁꯦ ꯃꯀꯨ ꯈꯣꯛꯇꯣꯛꯑꯒ ꯄꯥꯅ ꯄꯥꯅ ꯁꯣꯏꯔꯒ ꯍꯥꯞꯆꯤꯜꯂꯅꯤ ꯑꯗꯨꯒꯤ ꯃꯇꯨꯡꯗ ꯊꯥꯎ ꯑꯍꯤꯡꯕ ꯍꯪꯒꯥꯝ ꯊꯥꯎ ꯈꯔ ꯍꯩꯖꯤꯜꯂꯅꯤ ꯃꯣꯔꯣꯛ ꯑꯀꯨꯞꯄ ꯑꯗꯒꯤ ꯊꯣꯏꯗꯤꯡ ꯉꯧꯊꯣꯛꯈꯤꯕ ꯉꯁꯥꯏꯒꯤ ꯑꯩꯅ ꯍꯥꯏꯕꯗꯣ ꯑꯗꯨ ꯄꯨꯕ ꯑꯗꯒꯤ ꯁꯤꯡ ꯈꯔ ꯆꯥꯏꯁꯤꯜꯂꯅꯤ ꯑꯗꯩ ꯃꯤꯠ ꯃꯁꯂꯥ ꯍꯥꯞꯆꯜꯂꯁꯨ ꯌꯥꯏ ꯃꯤꯠ ꯃꯁꯥꯂꯥ ꯍꯥꯞꯄꯁꯤꯅ ꯃꯅꯝ ꯅꯨꯡꯁꯤ ꯅꯨꯡꯁꯤꯗꯣꯏꯅꯦ ꯑꯗꯨꯒ ꯍꯞꯇꯥꯃꯨꯛ ꯃꯈꯨꯝ ꯆꯦꯠꯅ ꯈꯨꯝꯖꯤꯜꯂꯒ ꯂꯤꯛꯂꯤꯒꯤ ꯕꯣꯇꯜ ꯑꯃꯗ ꯍꯥꯞꯆꯤꯜꯂꯒ ꯅꯨꯡꯁꯥꯗ ꯐꯧꯗꯣꯛꯑꯒ ꯊꯝꯒꯗꯕ ꯍꯞꯇꯥ ꯑꯃꯁꯦ ꯍꯞꯇꯥ ꯑꯃ ꯆꯨꯞꯅ
ꯑꯣ ꯃꯈꯨꯝ ꯍꯥꯡꯗꯕꯤꯗ
ꯃꯈꯨꯝ ꯍꯥꯡꯗꯕꯤꯗ ꯃꯈꯨꯝ ꯍꯥꯡꯕ ꯌꯥꯗꯦ ꯅꯨꯡꯁꯥꯗꯨꯁꯨ ꯐꯧꯒꯗꯝꯕꯅꯤ ꯑꯗꯥ ꯑꯁꯦꯡꯕꯗꯤ ꯃꯤ ꯂꯩꯅꯗꯕ ꯃꯤꯗꯤ ꯄ꯭ꯂꯥꯁꯇꯤꯛꯇꯒ ꯇꯧꯅꯕꯁꯨ ꯌꯥꯎꯋꯦ ꯑꯗꯣ ꯂꯤꯛꯂꯤꯒꯤ ꯕꯣꯇꯜꯗ ꯇꯧꯕꯅꯗꯤ ꯈ꯭ꯋꯥꯏ ꯐꯩ ꯍꯥꯏꯗꯤ ꯅꯨꯡꯁꯥꯗꯨꯁꯨ ꯐꯧꯔꯛꯇꯣꯏꯅꯤꯅꯀꯣ
ꯎꯝ ꯑꯗꯨꯣ ꯃꯈꯨꯝ ꯍꯥꯡꯗꯣꯛꯑꯗꯤ ꯀ ꯀꯩꯗꯧꯒꯦ ꯆꯦ ꯐꯥꯏ ꯀꯥꯔꯛꯀꯅꯤ
ꯑꯥ ꯍꯣꯏ ꯀꯣꯛꯐꯥꯏ ꯀꯥꯔꯛꯇꯣꯏꯅꯦ ꯑꯗꯒꯤ ꯑꯩꯈꯣꯏꯅꯒ ꯆꯥꯃꯁꯅꯒ ꯆꯣꯠ ꯆꯣꯠꯅ ꯍꯥꯏꯗꯤ ꯆꯥꯃꯁ ꯑꯆꯣꯠꯄꯅꯒ ꯀꯣꯠꯁꯤꯜꯂꯗꯤꯀꯣ ꯀꯩꯅꯣ ꯇꯧꯗꯣꯏꯅꯤ ꯑ ꯀꯣꯛꯐꯥꯏ ꯀꯥꯔꯛꯄꯒꯤ ꯆꯥꯟꯁ ꯌꯥꯝ ꯋꯥꯡꯉꯦꯕ ꯑꯗꯨꯅ ꯆꯥꯃꯁꯄꯨ ꯑꯣꯏꯔꯣ ꯑꯃꯕꯨ ꯑꯣꯏꯔꯣ ꯐꯖꯅ ꯇꯩꯊꯣꯛꯑꯒ ꯑꯀꯪꯕꯅ ꯀꯣꯠꯄꯤꯕ ꯑꯗꯒꯤ ꯕꯣꯔꯣꯏꯒꯤꯁꯨ ꯁꯦꯝꯃꯦ ꯑꯩ ꯍꯟꯗꯛ ꯃꯈꯜ ꯑꯍꯨꯝ ꯁꯦꯝꯃꯦ ꯕꯣꯔꯣꯒꯤꯁꯤꯗꯤ ꯑꯗꯨꯝ ꯈꯨꯗꯛꯇ ꯆꯥꯔꯁꯨ ꯌꯥꯕ ꯐꯕꯒꯤ ꯃꯑꯣꯡꯗꯣ ꯁꯦꯝꯃꯦ ꯍꯟꯗꯛꯀꯤꯁꯤꯅ ꯍꯥꯏꯗꯤ ꯅꯨꯡꯁꯥꯗꯒ ꯐꯧꯅꯗꯕꯤ ꯃꯑꯣꯡꯅꯦꯕ ꯕꯣꯔꯣꯏꯁꯤꯅ ꯑꯗ ꯁꯤꯁꯨ ꯕꯣꯔꯣꯏ ꯑꯃꯨꯟꯕ ꯑꯣꯏꯗꯣꯏꯅꯦ ꯑ ꯑꯊꯨꯝꯕ ꯑꯣꯏꯗꯣꯏꯅꯦ ꯁꯤꯁꯨ
ꯑꯣ ꯑꯃꯨꯟꯕ ꯑꯊꯨꯝꯕꯗꯣ
ꯑꯥ ꯑꯥ ꯀꯃꯥꯏꯅ ꯁꯦꯝꯒꯦ ꯍꯥꯏꯕꯗ ꯁꯤꯁꯤꯅ ꯆꯤꯅꯤ ꯑꯉꯥꯡꯕꯗꯣ ꯑꯣꯏꯅ ꯍꯥꯞꯄꯦ
ꯑꯣ
ꯈꯥꯡꯗ ꯂꯣꯟꯊꯣꯛꯇꯣꯏꯅꯦꯕ ꯆꯤꯅꯤ ꯑꯉꯥꯡꯕꯁꯤꯁꯨ
ꯑ
ꯑꯗꯨꯒ ꯈꯥꯡꯗ ꯂꯣꯜꯂ ꯂꯣꯜꯂꯒ ꯆꯤꯅꯤ ꯑꯉꯥꯡꯕꯁꯦ ꯃꯍꯤ ꯂꯥꯡꯊꯣꯔꯛꯑꯀꯥꯟꯗ ꯕꯣꯔꯣꯏꯗꯣ ꯍꯥꯞꯆꯤꯜꯂꯅꯤ ꯑꯗꯒꯤ ꯊꯨꯝ ꯈꯔ ꯆꯥꯏꯁꯤꯜꯂꯅꯤ ꯑꯗꯒꯤ ꯖꯤꯔꯥ ꯁꯨꯕ ꯐꯗꯤꯒꯣꯝꯕ ꯁꯨꯕ ꯑꯅꯤꯗꯨ ꯄꯨꯟꯅ ꯁꯣꯃꯤꯟꯅꯔꯁꯨ ꯌꯥꯏ ꯑꯗꯨꯗꯣ ꯑꯁꯨꯕꯗꯣ ꯆꯥꯏꯁꯜꯂꯅꯤ ꯉꯧꯅ ꯉꯧꯅꯅꯤꯀꯣ ꯑꯗꯨꯝ ꯑꯗꯨꯒ ꯂꯣꯏꯔꯝꯗꯥꯏꯗ ꯗ ꯍꯪꯒꯥꯝ ꯊꯥꯎ ꯈꯤꯇꯪ ꯍꯥꯞꯆꯤꯜꯂꯅꯤ ꯍꯪꯒꯥꯝ ꯊꯥꯎ ꯍꯥꯞꯄꯁꯤꯅ ꯃꯅꯝꯁꯤꯁꯨ ꯅꯨꯡꯁꯤ ꯑꯗꯨꯒ ꯀꯩ ꯍꯥꯏꯅꯤ ꯍꯦꯛ ꯆꯥꯕꯗꯁꯨ ꯐꯩ ꯀꯣ ꯍꯪꯒꯥꯝ ꯊꯥꯎꯁꯦ
ꯃꯍꯥꯎꯗꯨꯁꯨ ꯈꯔ ꯈꯦꯠꯅꯩꯗꯅ
ꯑꯥ ꯑꯥ ꯑꯗꯨꯒ ꯁꯤꯁꯦ ꯑꯗꯨꯝ ꯈꯨꯗꯛꯇ ꯑꯗꯨꯝ ꯆꯥꯕꯁꯨ ꯍꯥꯎꯕꯅꯦ ꯑꯗꯨꯒ ꯑꯩꯈꯣꯏꯅ ꯇꯨꯡꯁꯤꯜꯂꯒ ꯊꯝꯒꯦ ꯍꯥꯏꯔꯒꯅ ꯁꯤꯁꯨ ꯃꯈꯨꯝ ꯆꯦꯠꯄ ꯍꯧꯖꯤꯛꯀꯤ ꯂꯤꯛꯂꯤꯒꯤ ꯒ꯭ꯂꯥꯁ ꯀꯟꯇꯦꯅꯔ ꯖꯥꯔ ꯒꯨꯝꯕ ꯑꯃꯗ ꯍꯥꯞꯆꯜꯂꯒꯅꯦ ꯐꯖꯅ ꯊꯝꯖꯤꯟꯕꯤꯕ ꯁꯤꯗꯤ ꯅꯨꯡꯁꯥ ꯐꯧꯗꯣꯛꯇ꯭ꯔꯁꯨ ꯌꯥꯔꯦ ꯑꯗꯨꯝ ꯁꯤꯒꯤ ꯄꯣꯠꯁꯤꯃꯗꯤ
ꯎꯝ
ꯑꯗꯣ ꯌꯥꯝ ꯍꯥꯎꯋꯦ ꯑ ꯎꯔꯣꯝꯗ ꯑꯗꯨꯝ ꯐ꯭ꯔꯤꯁ ꯑꯗꯨꯝ ꯊꯝꯖꯤꯜꯂꯁꯨ ꯌꯥꯔꯕꯒꯤ ꯃꯑꯣꯡꯅꯦ ꯁꯤꯁꯤꯅ ꯑꯩꯈꯣꯏꯅ ꯃꯩꯗꯒ ꯂꯣꯟꯊꯣꯛ ꯈꯣꯠꯇꯣꯛꯇꯅꯒ ꯇꯧꯔꯤꯁꯦ ꯑꯗꯨꯒ ꯃꯩ ꯆꯪꯗꯕ ꯄꯣꯠ ꯁꯤꯅꯦꯕ ꯑꯩꯈꯣꯏꯅ ꯅꯨꯡꯁꯥꯗ ꯐꯧꯗꯣꯛꯄꯤꯌꯣ ꯍꯞꯇꯥ ꯑꯃ ꯃꯈꯨꯝꯆꯦꯠ ꯅ ꯍꯥꯡꯗꯣꯛꯇꯕꯤꯗꯅ ꯍꯥꯏꯔꯤꯁꯦ ꯑꯗꯣ ꯅꯪꯁꯨ ꯈꯪꯅꯤꯡꯉ ꯍꯥꯏꯕꯅꯤꯅ ꯅꯣꯡꯃ ꯅꯣꯏꯒꯤ ꯍꯩꯅꯧꯗꯣ ꯍꯦꯛꯑꯒ ꯀꯩꯀꯩꯍꯩ ꯂꯩꯒꯦ ꯅꯣꯏꯗ ꯍꯤꯡꯒꯣꯜꯗ ꯄꯥꯝꯕꯗꯣ ꯑꯗꯨ ꯍꯦꯛꯑꯒ ꯄꯨꯔꯒ ꯂꯥꯛꯑꯣꯅꯦ ꯅꯨꯃꯤꯠ ꯑꯃ
ꯎꯝ ꯍꯩꯅꯧ ꯑꯪ ꯍꯩꯅꯧꯗꯤ ꯏꯆꯦ ꯍꯟꯗꯛ ꯌꯥꯝ ꯄꯥꯜꯂꯤ ꯃꯃꯥꯡꯗꯗꯤ ꯌꯥꯝ ꯄꯥꯗꯕꯅꯦꯕ ꯑꯗꯣ ꯃꯌꯥꯝ ꯄꯥꯜꯜꯂꯤ ꯍꯧꯖꯤꯛ ꯍꯟꯗꯛꯇꯤ ꯏꯆꯦ ꯍꯣꯏꯗ ꯅꯣꯡꯃ ꯄꯨꯔꯒ ꯂꯣꯏ ꯂꯥꯛꯇꯥꯔꯦ ꯏꯆꯦꯗꯁꯨ ꯁꯦꯝꯍꯜꯂꯒ ꯏꯆꯦꯒꯤ ꯀꯔꯕꯥꯔꯗꯁꯨ ꯈꯔ ꯀꯥꯟꯅꯍꯧꯅꯕ
ꯎꯝ ꯌꯥꯏꯌꯦ ꯌꯥꯏꯌꯦ ꯑꯗꯨꯗꯤ ꯇꯧꯃꯤꯟꯅꯔꯁꯤ ꯅꯪ ꯅꯣꯡꯃ ꯁꯪꯉꯀꯥꯟꯗ ꯍꯥꯏꯔꯛꯑꯣ ꯑꯌꯨꯛꯇꯔ ꯀꯩꯅꯣꯝꯃ ꯂꯥꯛꯑꯣ ꯂꯥꯛ ꯀꯩ ꯍꯥꯏꯔꯗꯤ ꯑꯌꯨꯛꯇ ꯂꯥꯛꯎꯀꯣ ꯆꯥꯛ ꯆꯔꯥ ꯑꯃ ꯆꯥꯃꯤꯟꯅꯔꯒ ꯇꯧꯁꯦ ꯅꯨꯡꯊꯤꯟꯗꯅ
ꯍꯣꯏ ꯌꯥꯏꯌꯦ ꯏꯆꯦ ꯑꯩ ꯍꯦꯛꯂꯛꯑꯒ ꯂꯥꯛꯑꯒꯦ ꯑꯗꯨꯝ
ꯎꯝ ꯅꯣꯡꯃꯥꯏꯖꯤꯡꯗꯔ ꯀꯩꯅꯣ ꯂꯥꯛꯑꯣ ꯅꯣꯡꯃꯥꯏꯖꯤꯡꯁꯤꯅ ꯏꯁꯪꯗ ꯁꯪꯉꯦꯗꯅ ꯅꯣꯡꯃꯥꯏꯖꯤꯡꯅ ꯌꯦꯡꯉꯨ ꯍꯦꯛ ꯅꯪ ꯁꯪꯕꯥꯝꯗ
ꯎꯝ
ꯑꯣꯍꯣ ꯅꯪꯗꯤ ꯀꯩꯟ ꯅꯥꯡ ꯁꯥꯔꯕ ꯑꯌꯨꯛꯀꯦ
ꯌꯦꯟꯖꯥꯡꯁꯦ ꯑꯩꯈꯣꯏꯁꯨ ꯍꯋꯥꯏ ꯑꯗꯨꯝ ꯇꯧꯁꯜꯂꯦ ꯑꯩꯁꯨꯣ ꯑꯆꯥꯔꯗꯣ ꯑꯝꯇ ꯁꯦꯝꯕ ꯃꯇꯝ ꯇꯥꯔꯤꯆꯦ
ꯇꯃꯨ ꯇꯃꯨ
ꯎꯝ ꯍꯩꯀꯣꯒꯨꯝꯕꯗꯤ
ꯎꯝ ꯍꯩꯀꯨꯜꯁꯨ ꯁꯦꯝꯕ ꯌꯥꯏ ꯍꯩꯀ꯭ꯔꯨꯁꯦ ꯑꯊꯨꯝꯕꯒꯤꯗꯪ ꯄꯥꯏꯔꯦ ꯑꯩ ꯑꯇꯩꯒꯤꯗꯤ ꯄꯥꯏꯗ꯭ꯔꯤ ꯍꯩꯀ꯭ꯔꯨ ꯑꯊꯨꯝꯕꯁꯤꯁꯨꯅꯦ ꯍꯧꯖꯤꯛ ꯀ ꯑꯩꯅ ꯕꯣꯔꯣꯏ ꯑꯊꯨꯝꯕ ꯃꯩꯗ ꯂꯣꯟꯊꯣꯛꯑꯦ ꯍꯥꯏꯕꯗꯣ ꯑꯗꯨꯒ ꯑꯗꯨꯝ ꯆꯞ ꯃꯥꯟꯅꯩ ꯑꯗꯨꯃꯥꯏꯅ ꯇꯧꯗꯣꯏꯅꯦ
ꯑꯣ ꯍꯥꯏꯦꯛꯀꯨꯖꯤꯁꯨ ꯑꯊꯨꯝꯕꯗꯣ ꯍꯥꯎꯕꯅꯤ
ꯑꯥ ꯆꯞ ꯃꯥꯟꯅꯩ ꯍꯥꯏꯁꯦ ꯍꯩꯀ꯭ꯔꯨ ꯑꯊꯨꯝꯕꯁꯤꯅ ꯁꯨꯃꯥꯏꯅ ꯆꯤꯅꯤ ꯑꯉꯥꯡꯕꯗ ꯂꯣꯟꯊꯣꯛꯄꯤꯔꯅꯤꯗꯅ ꯑꯗꯨꯒ ꯃꯥꯅ ꯑꯃꯨꯛ ꯀꯪꯍꯟꯗꯣꯏꯕ ꯀꯪꯍꯟꯕ ꯍꯥꯏꯁꯦ ꯑꯗꯨꯝ ꯀꯪꯅ ꯑꯗꯨꯝ ꯀꯣꯠꯈꯠꯂꯛꯑꯅꯤ ꯃꯥꯒꯤꯅ ꯊꯥꯎ ꯀꯩꯀꯥꯗꯤ ꯍꯥꯞꯄꯔꯣꯏ ꯊꯨꯝꯅ ꯆꯥꯅꯤꯡꯉꯗꯤ ꯍꯧꯖꯤꯛꯀꯤ ꯍꯩꯀ꯭ꯔꯨꯒꯤꯁꯤꯅ ꯑꯗꯨꯝ ꯀꯣꯄꯥ ꯑꯃꯗꯅꯤ ꯈꯪꯗꯦ ꯑ ꯑꯗꯨꯝ ꯑꯩꯈꯣꯏꯒꯤ ꯖꯥꯂꯤ ꯑꯣꯏꯕ ꯄꯣꯂꯥꯡꯒꯨꯝꯕ ꯂꯩꯗꯅ ꯑꯗꯨꯗꯒ ꯑꯗꯨꯝ ꯐꯧꯗꯣꯛꯑꯒ ꯅꯨꯡꯁꯥꯗ ꯑꯗꯨꯝ ꯍꯧꯗꯣꯛꯑꯒ ꯑꯗꯨꯝ ꯆꯥꯕ ꯌꯥꯔꯦ ꯑꯗꯨꯁꯨ
ꯎꯝ ꯑꯗꯨꯏꯁꯦ ꯆꯤꯅꯤ ꯑꯉꯥꯡꯕ ꯍꯥꯏꯗꯣ ꯆꯤꯅꯤ ꯑꯃ ꯑꯉꯧꯕꯗꯨꯗꯤ ꯍꯥꯞꯄ ꯌꯥꯗꯕ꯭ꯔꯣ ꯆꯤꯅꯤ ꯉꯥꯡꯕ ꯅꯠꯇꯕ
ꯎꯝ ꯆꯤꯅꯤ ꯑꯉꯧꯕꯁꯨ ꯍꯥꯞꯄ ꯌꯥꯏ ꯑꯗꯣ ꯑꯉꯥꯡꯕꯅꯗꯤ ꯍꯦꯟꯅ ꯑ ꯏꯁꯥꯗ ꯐꯕꯁꯨ ꯍꯦꯜꯂꯤ ꯑꯗꯨꯒ ꯃꯍꯥꯎꯁꯨ ꯇꯣꯡꯉꯥꯜꯂꯦ
ꯑꯣ ꯍꯩꯀꯨ ꯗꯨꯁꯨ ꯈꯪꯅꯤꯡꯕꯩ ꯈꯪꯅꯤꯡꯕ ꯉꯥꯛꯇꯅꯤꯗ ꯏꯆꯦ
ꯎꯝꯍꯨꯝꯍꯨꯝ
ꯆꯦ ꯗꯩ ꯑꯃꯨꯛ ꯈꯪꯕꯍꯥꯏꯗꯨꯅꯤ
ꯎꯝ ꯂꯥꯛꯑꯣ ꯂꯥꯛꯑꯣ ꯅꯣꯡꯃ ꯃ ꯑꯗꯨꯒꯅꯦ ꯑ ꯏꯆꯦ ꯇꯥꯛ ꯑꯒꯦ ꯗꯨꯒ ꯅꯪꯖꯨ ꯍꯩꯍꯧꯅꯕ ꯀꯣ
ꯍꯣꯏ ꯍꯣꯏ ꯌꯥꯏꯌꯦ ꯄꯨꯔ ꯂꯥꯛꯑꯒꯦ ꯍꯩꯅꯧꯗꯨ